ꯍꯜꯂꯣ ꯇꯥꯕ꯭ꯔꯣ ꯇꯥꯗꯕ꯭ꯔꯥ
ꯇꯥꯗꯦ ꯍꯣꯏ ꯇꯥꯗꯦ
ꯑꯁꯦꯡꯕꯒꯤꯔꯣ
ꯍꯣꯏ ꯈꯔ ꯀꯟꯅ ꯉꯥꯡꯉꯣ
ꯑꯣ ꯇꯥꯗ꯭ꯔ ꯇꯥꯗ꯭ꯔꯒ ꯃꯤꯟ ꯇꯥꯕ꯭ꯔꯥ ꯍꯥꯏꯕ ꯀꯥꯟꯗꯗꯤ ꯇꯥꯗꯦ ꯅꯪ ꯈꯪꯉꯛꯄ ꯌꯥꯔꯕ꯭ꯔꯥꯅꯦ
ꯃꯔꯡ ꯃꯔꯛꯇꯗꯤ ꯌꯥꯕꯅꯦ
ꯑꯣ
ꯑꯣ ꯄꯤ ꯃꯤꯅ ꯄꯤ ꯍꯥꯏꯔꯒ ꯅꯪꯅ ꯑꯦꯝ ꯍꯥꯏꯒꯗꯕ
ꯑꯣ ꯌꯥꯔꯦ ꯌꯥꯔꯦ ꯍꯧꯖꯤꯛ ꯅꯪꯟꯅ ꯅꯍꯥꯖ ꯑꯩꯅ ꯄꯤ ꯍꯥꯏꯔꯛꯀꯦ ꯐꯗꯧ ꯃꯥꯜꯂꯦ
ꯎꯝ
ꯀꯩ ꯀꯩꯗꯧꯔꯦ
ꯐꯝꯃꯒ ꯂꯩꯌꯦ
ꯐꯝꯃꯒ ꯂꯩꯕ꯭ꯔꯥ ꯐꯃꯨꯡꯗ ꯐꯝꯕ꯭ꯔꯥ
ꯐꯃꯨꯡ ꯐꯃꯨꯡ ꯅꯠꯇꯦ ꯃꯇ꯭ꯔꯦꯁ ꯃꯊꯛꯇ
ꯃꯇ꯭ꯔꯦꯖ ꯃꯊꯛꯇ
ꯃꯣꯏ ꯃꯊꯛꯇ ꯐꯝꯃꯒ ꯂꯩꯌꯦ
ꯑꯣ
ꯅꯪꯗꯤ
ꯑꯩꯗꯤ ꯄꯥꯏꯔꯒ ꯂꯩꯌꯦ ꯑꯇꯤꯌꯥꯗ
ꯑꯦ ꯀꯃꯥꯏꯅ
ꯎꯆꯦꯛ ꯑꯅꯤ ꯎꯆꯦꯛ ꯎꯆꯦꯛ ꯑꯅꯤꯒ ꯄꯥꯏꯔꯒ ꯂꯩꯌꯦ
ꯎꯝ ꯎꯝ ꯅꯥꯔꯦ ꯀꯟꯅ ꯀꯣꯛ ꯈꯔ ꯉꯥꯎꯕ ꯐꯔ ꯃꯥꯜꯂꯦ ꯑꯣ ꯅꯪꯒꯤ ꯅꯀꯣꯛ ꯈꯔ ꯉꯥꯎꯕꯗ ꯍꯟꯗꯛꯇꯤ ꯈꯔ ꯐꯔ ꯃꯥꯜꯂꯦ ꯍꯥꯏꯕ
ꯍꯣ ꯈꯔ ꯐꯔꯦ ꯍꯤꯗꯛ ꯍꯤꯗꯛ ꯑꯩꯅ ꯑꯅꯤꯔꯛ ꯆꯥꯈ꯭ꯔꯦ ꯑꯗꯨꯗꯒꯤ ꯐꯥꯈ꯭ꯔꯦ
ꯎꯝ ꯀꯔꯝꯕ ꯍꯤꯗꯥꯛꯔꯣ ꯂꯧꯒꯤ ꯍꯤꯗꯥꯛ ꯆꯥꯕ꯭ꯔꯥ
ꯎꯝ ꯅꯠꯇꯦ ꯑꯗꯨ ꯂꯧꯒꯤ ꯅꯠꯇꯦ ꯄꯔꯁꯤꯇꯥꯃꯣꯟ ꯆꯥꯕꯗꯒꯤ ꯐꯔꯛꯄꯅꯦ ꯑꯅꯥꯕꯗꯣ
ꯑꯦ ꯅꯠꯇꯦ ꯁꯟꯒꯤ ꯍꯤꯗꯥꯛ ꯆꯥꯕ ꯃꯥꯜꯂꯦ ꯅꯪꯗꯣ
ꯀꯩ ꯍꯤꯗꯥꯛ ꯍꯥꯏꯕ ꯑꯥ ꯁꯟꯒꯤ ꯅꯠꯇꯦ ꯍꯃꯦꯡꯒꯤꯅꯦ
ꯍꯥꯃꯦꯡꯒꯤꯔꯥ
ꯍꯣꯏ ꯅꯪꯅ ꯀꯩꯌꯦꯕ
ꯍꯥꯃꯦꯡꯒꯤꯗꯤ ꯀꯩꯅꯣ ꯇꯧꯕꯅꯦꯍꯦ ꯌꯥꯝꯅ ꯁꯥꯊꯤꯕꯅꯦꯍꯦ ꯄꯥꯛ ꯆꯥꯒꯅꯨꯍꯦ ꯍꯃꯦꯡꯒꯤꯗꯤ
ꯈꯤꯇꯪꯕꯨꯗꯤ ꯈꯥꯔꯁꯨ ꯑꯗꯨꯝ ꯍꯦꯛ ꯆꯥꯕꯗ ꯐꯥꯈ꯭ꯔꯦ
ꯅꯪ ꯍꯥꯃꯦꯡꯒꯤ ꯃꯑꯣꯡ ꯇꯧꯔꯛꯑꯅꯤ ꯅꯪ ꯍꯨꯖꯤꯛ ꯆꯥꯔꯤꯁꯦ ꯍꯥꯃꯦꯡꯗꯤ ꯑꯈꯥꯕꯁꯨ ꯂꯣꯏꯅꯃꯛ ꯆꯥꯕꯗꯣ ꯎꯝ
ꯍꯣꯏ ꯃꯤꯅꯁꯨ ꯍꯥꯏꯌꯦꯕ ꯑꯩꯁꯦ ꯀꯤ ꯍꯥꯃꯦꯡ ꯈꯤꯇꯪ ꯃꯥꯏꯌꯦ ꯃꯥꯜꯂꯦꯅ ꯍꯥꯏꯔꯛꯄ ꯑꯗꯨꯁꯨ ꯑꯩ ꯀꯌꯤꯝ ꯈꯟꯗꯦ
ꯎꯝ ꯎꯝ
ꯅꯪꯗꯤ ꯀꯔꯤ ꯃꯥꯟꯕ꯭ꯔꯥ
ꯑꯩꯗꯤ ꯃꯤ ꯃꯥꯜꯂꯦꯍꯦ ꯃꯤ ꯃꯥꯟꯗꯅ ꯀꯃꯥꯏꯅ ꯀꯔꯤ ꯃꯥꯟꯗꯨꯏꯅꯣ
ꯅꯪ ꯅꯪ ꯃꯤꯔꯣꯅꯦ
ꯑꯩꯗꯤ ꯃꯤꯅꯦ ꯑꯩꯗꯤ ꯀꯩꯅꯣꯅꯦ
ꯀꯩꯑꯦꯕ ꯇꯥ ꯑꯦ ꯑꯥ ꯀꯔꯤ ꯍꯥꯏꯕ꯭ꯔꯥ
ꯀꯩꯅꯣꯅꯦ ꯑꯩꯗꯤ
ꯑꯣ ꯅꯪꯁꯨ ꯀꯩꯅꯣ ꯑꯣꯏꯕ꯭ꯔꯥ
ꯎꯝ ꯑꯩꯗꯤ ꯀꯩꯅꯣꯅꯦ ꯅꯪꯗꯤ ꯃꯤ ꯀꯩꯅꯣ ꯅꯣꯏꯗꯤ ꯍꯃꯦꯡꯅꯤꯅ ꯑꯩꯗꯤ ꯀꯩꯅꯣꯅꯦ ꯃꯤꯅꯦ ꯑꯗꯣ
ꯑꯥꯎ
ꯅꯣꯏ ꯀꯩ ꯀꯩꯅꯣꯒ ꯎꯝ ꯅꯪ ꯅꯍꯥꯟ ꯀꯣꯏꯅꯕ ꯅꯨꯄꯥꯗꯣ ꯇꯣꯛꯈ꯭ꯔꯕ꯭ꯔꯥ ꯅꯍꯥꯟ ꯅꯕꯥꯟꯅꯤ ꯎꯝ
ꯑꯩ ꯀꯣꯏꯅꯕ ꯀꯅꯥ ꯑꯩ ꯀꯅꯥꯒ ꯀꯣꯏꯅꯕ ꯅꯍꯥꯟ
ꯃꯁꯛ ꯌꯥꯝ ꯊꯤꯕ ꯑꯥ ꯀꯩꯅꯣ ꯃꯅꯥꯇꯣꯟꯒ ꯑꯃꯈꯛꯇꯪ ꯄꯥꯟꯕꯗꯣ
ꯑꯃꯨꯖꯥꯎꯔꯥ
ꯎꯝ
ꯍꯥ
ꯅꯪ ꯑꯗꯨꯗꯣ ꯇꯣꯛꯅꯈ꯭ꯔꯕ꯭ꯔꯥ ꯍꯥꯏꯕ ꯑꯥ ꯈꯪꯗꯦ ꯑꯃꯨꯖꯥꯎ ꯑꯣꯏꯕ꯭ꯔꯥ ꯑꯉꯥꯎꯖꯥꯎ ꯑꯣꯏꯕ꯭ꯔꯥ ꯑꯁꯪꯖꯣꯏ ꯑꯣꯏꯕ꯭ꯔꯥ
ꯑꯣ ꯀꯣ ꯇꯣꯛꯅ ꯏꯕꯥꯟꯅꯤ ꯏꯕꯥꯟꯅꯤ ꯇꯣꯛꯅꯈ꯭ꯔꯦ ꯅꯪꯕꯨ ꯀꯣꯜ ꯇꯧꯔꯛꯄꯗ
ꯑꯣ ꯑꯣ ꯑꯁ ꯑꯗꯨꯗꯤ ꯅꯪ ꯅꯪ ꯊꯃꯣꯏꯁꯦ ꯌꯥꯝ ꯀꯥꯏꯔꯝꯃꯅꯤ
ꯑꯩ ꯀꯥꯏꯗꯦꯗ ꯅꯪ ꯐꯪꯕꯗ ꯅꯪ ꯐꯪꯈ꯭ꯔꯁꯤꯗꯤ ꯑꯩ
ꯏꯁ ꯃꯣꯏ ꯅꯪ ꯉꯁꯤ ꯇꯨꯝꯕ ꯌꯥꯒꯗꯕ ꯃꯥꯟꯗ꯭ꯔꯦꯕ ꯅꯪ ꯃꯑꯣꯡꯁꯦ ꯑꯁ ꯅꯪ ꯍꯦꯔꯣꯕꯨ ꯅꯪ ꯅꯨꯄꯥꯒ ꯀꯥꯏꯅꯕꯗꯨꯗꯤ
ꯑꯩ ꯑꯩ ꯑꯩꯒꯤ ꯅꯨꯄꯥꯒ ꯀꯥꯏꯅꯔꯁꯨ ꯅꯪ ꯂꯩꯔꯤꯁꯤꯗꯤ
ꯑꯁ ꯑꯩꯗꯤ ꯅꯪꯒꯤ ꯁꯥꯏꯗ ꯍꯦꯔꯣꯅꯤꯅ
ꯎꯝ ꯁꯥꯏꯠ ꯍꯤꯔꯣ ꯅꯠꯇꯦ ꯃꯦꯟ ꯍꯤꯔꯣꯅꯤꯅ ꯑꯩꯒꯤ
ꯃꯦꯟ ꯍꯦꯔꯣꯔꯥ ꯑꯗꯨꯗꯤ ꯍꯣꯔꯦꯟ ꯂꯧꯕ ꯂꯥꯛꯀꯦꯀꯣ
ꯍꯣꯏ ꯂꯧꯕ ꯂꯥꯛꯑꯣꯀꯣ ꯅꯪ ꯅꯪꯒꯤ ꯊꯥꯔꯗ ꯂꯥꯛꯑꯣ ꯀꯣ
ꯂꯝꯕꯤꯗ ꯉꯥꯏꯔ ꯂꯩꯔꯝꯃꯨꯀꯣ
ꯍꯣꯏ ꯑꯩ ꯑꯩꯒꯤ ꯊꯣꯡꯒꯥꯟꯗ ꯉꯥꯏꯔꯒ ꯂꯩꯗꯣꯏꯅꯦ ꯎꯝ
ꯅꯪ ꯄꯨꯔꯒꯦ
ꯅꯪ ꯀꯔꯤ ꯒꯥꯔꯤꯗ ꯂꯥꯛꯇꯣꯏꯔꯥ
ꯑꯥ ꯁꯟ ꯒꯥꯔꯤꯗ ꯂꯥꯛꯀꯦꯗ ꯀꯥꯏꯗꯒꯤ ꯅꯪ ꯀꯔꯤ ꯁꯟꯒꯔꯤꯅ ꯅꯨꯡꯉꯥꯏꯔꯦ ꯀꯔꯤꯅꯣ ꯎꯝ
ꯊꯥꯔꯒ ꯂꯥꯛꯑꯣꯀꯣ
ꯎꯝ ꯅꯪ ꯁꯟꯒꯔꯤ ꯇꯣꯅꯤꯡꯗ꯭ꯔꯣ
ꯑꯩꯁꯨ ꯇꯣꯡꯅꯤꯡꯉꯦ
ꯑꯗꯨꯅꯦꯕ ꯇꯣꯡꯅꯤꯡꯉꯣ ꯍꯥꯏꯕ ꯁꯟꯒꯔꯤꯗꯣ
ꯍꯥꯥ
ꯇꯣꯡꯅꯤꯡꯉꯣ ꯍꯥꯏꯕ ꯁꯟ ꯒꯥꯔꯤꯗꯣ ꯇꯣꯡꯕ ꯅꯨꯡꯉꯥꯏꯕꯅꯦ ꯁꯟ ꯍꯧꯖꯤꯛꯀꯥꯟ ꯁꯟꯒꯔꯤ ꯎꯕ ꯐꯪ ꯁꯨꯛꯐꯪ ꯐꯪꯗ꯭ꯔꯦ ꯌꯥꯝ ꯇꯥꯡꯉꯦ ꯀꯔꯤ ꯑꯁ ꯀꯔꯤꯔ
ꯑꯗꯨ ꯅꯪ ꯄꯣꯔꯛꯑꯣ ꯑꯗꯨꯗꯤ
ꯎ ꯄꯨꯔꯛꯀꯦ ꯑꯁ ꯃꯌꯥꯝ ꯅꯃꯥꯟꯅꯕꯤꯁꯤꯅ ꯃꯌꯥꯝ ꯂꯦꯞꯐꯜꯂꯣ ꯀꯔꯤꯅꯣ ꯉꯥ ꯆꯥꯕ꯭ꯔꯥ ꯀꯔꯤꯅꯦ ꯀꯔꯤꯅꯦ
ꯀꯩ ꯅꯠꯇꯦ ꯀꯩꯁꯨ ꯅꯠꯇꯦ ꯑꯩ ꯅꯄꯤ ꯆꯥꯔꯤꯅꯦ
ꯅꯥꯄꯤ ꯆꯥꯔꯒ ꯂꯩ ꯍꯥꯏꯕ
ꯍꯣꯏ ꯑꯩ ꯅꯄꯤ ꯆꯥꯔꯒ ꯂꯩꯌꯦꯕ
ꯑꯁ ꯀ꯭ꯔꯤ ꯅꯥꯄꯤꯔꯣ
ꯑꯗꯨꯁꯨ ꯈꯪꯗꯦ ꯅꯪꯅ ꯃꯄꯥꯟꯗ ꯂꯩꯕ꯭ꯔꯥ
ꯍꯧꯖꯤꯛ ꯍꯣꯏ ꯑꯁ ꯅꯪ ꯌꯦꯡꯉꯝꯃꯅꯤ ꯅꯪ ꯈꯔ ꯈꯔ ꯎꯒꯦ ꯇꯧꯋꯦ ꯅꯪꯕꯨ
ꯑꯣ ꯑꯗꯨꯏ ꯑꯣꯏꯔꯝꯒꯅꯤ ꯅꯪ ꯃꯄꯥꯟ ꯂꯩꯔ ꯃꯅꯤ ꯉꯦ ꯉꯣ ꯉꯦ ꯉꯣ ꯅ ꯇꯥꯏꯌꯦ
ꯏꯕꯥꯅꯤꯒꯤ ꯏꯆꯥꯅꯦ ꯍꯦ ꯑꯗꯨꯗꯤ ꯀꯔꯤꯅꯣ ꯉꯦ ꯉꯣ ꯉꯦ ꯉꯣ ꯇꯧꯋꯦ ꯎꯝ
ꯍꯣꯁꯇꯦꯜꯗꯒꯤ ꯍꯂꯛꯈ꯭ꯔꯕꯔꯥ ꯏꯚꯥꯅꯤ ꯏꯆꯥꯁꯤꯡꯗꯣ ꯍꯣꯁꯇꯦꯜꯗꯒꯤ ꯍꯜꯂꯛꯈ꯭ꯔꯕ꯭ꯔꯥ
ꯑꯁ ꯍꯜꯂꯛꯈ꯭ꯔꯦ ꯍꯜꯂꯛꯑꯒ ꯑꯁꯤꯗ ꯀꯇꯨ ꯀꯔꯟ ꯌꯥꯝꯅ ꯇꯧꯋꯦ ꯑꯩꯅ ꯈꯣꯡ ꯄꯥꯛꯅ ꯀꯥꯎꯕꯗꯒꯤ ꯑꯥ ꯇꯨꯔꯦꯟꯗ ꯑꯃꯨꯛ ꯀꯨꯝꯈ꯭ꯔꯦ ꯀ꯭ꯂꯦꯟ ꯑꯃꯨꯛ ꯌꯥꯎꯈꯔꯦ ꯀꯔꯤꯅꯣ
ꯅꯪ ꯅꯪ ꯑꯩꯈꯣꯏ ꯏꯆꯥ ꯏꯆꯥꯁꯤꯡꯕꯨꯗꯤ ꯗꯨꯃꯥꯏꯅ ꯈꯣꯡꯄꯥꯛꯅ ꯀꯥꯎꯕ ꯌꯥꯕꯅꯦ
ꯏꯁ ꯀꯥꯎꯗꯔꯗꯤ ꯀꯔꯤꯅꯣ
ꯁꯔꯤꯅꯤꯀꯣ ꯅꯪ ꯍꯥꯥꯠꯇꯣꯛꯔꯅꯤ ꯄꯨꯈꯤ ꯏꯆꯥꯁꯤꯡꯕꯨ ꯅꯪ ꯍꯥꯠꯇꯣꯛꯑꯗꯤ ꯅꯪ ꯅꯪ ꯏꯆꯥꯁꯤꯡ ꯁꯤꯔꯗꯤ ꯅꯪ ꯖꯦꯜꯗ ꯆꯪꯒꯅꯤꯀꯣ
ꯀꯔꯤ ꯆꯪꯒꯅꯤ ꯍꯥꯏꯕ
ꯅꯪ ꯃꯤꯕꯨ ꯈꯣꯡꯅ ꯀꯥꯎꯋꯦ ꯍꯥꯏꯕꯗꯣ ꯅꯪ ꯑꯗꯨꯃꯥꯏꯅ ꯇꯧꯔꯤꯅꯤ ꯅꯪ ꯖꯤꯜꯂ ꯆꯪꯒꯅꯤꯀꯣ
ꯏꯁ ꯑꯩꯗꯤ ꯀꯥꯎꯒꯅꯤ ꯅꯥ ꯏꯆꯥꯁꯤꯡꯅꯤꯅ ꯃꯔꯥꯏ ꯌꯥꯝ ꯀꯥꯟꯕꯗꯨ ꯃꯔꯥꯏ ꯌꯥꯝ ꯇꯧꯕꯗꯨꯕꯨ ꯀꯔꯤꯅꯣ ꯑꯁꯤ ꯄꯤ ꯑꯁꯤ ꯂꯩꯕꯤꯌꯣ ꯑꯁꯤ ꯄꯤꯌꯣ ꯑꯁꯤ ꯂꯩꯕꯤꯌꯣ ꯍꯥꯏ ꯑꯥ ꯀꯥꯟꯅꯗ꯭ꯔꯦ ꯍꯥꯏꯅ ꯀꯥꯎꯕꯅꯦ ꯑꯥ ꯃꯈ ꯌꯧꯒ꯭ꯔꯦ ꯑꯦ ꯀꯔꯤꯅꯣ
ꯀꯔꯤꯒꯤꯔ ꯑꯍꯤꯍꯤ
ꯍꯥ
ꯁꯤꯔꯥꯝꯒꯅꯤ ꯅꯆꯥꯁꯤꯡꯗꯣ
ꯁꯤꯔꯗꯤ ꯑꯃꯨꯛ ꯂꯥꯛꯀꯅꯤ ꯁꯤꯗ꯭ꯔꯗꯤ ꯑꯃꯨꯛ ꯍꯜꯂꯛꯑꯔꯣꯏ
ꯏꯁ ꯀꯔꯤꯅꯣꯅꯦ
ꯐꯣꯟ
ꯍꯥꯥ
ꯑꯥ
ꯆꯥꯛ ꯂꯥꯝꯕ꯭ꯔꯥ
ꯀꯗꯥꯢꯗꯒꯤ ꯆꯥꯛ ꯂꯥꯝꯕꯅꯣ ꯑꯩ ꯅꯣꯠꯁ ꯏꯔꯒ ꯂꯩꯕꯅꯦ ꯅꯪꯅ ꯐꯥꯒꯤ ꯇꯧꯕꯗ ꯑꯩꯒꯤ ꯏꯕꯁꯤꯡꯁꯦ ꯂꯣꯏ ꯁꯣꯏ ꯈ꯭ꯔꯦ ꯄꯨꯡꯁꯣꯏ ꯁꯣꯏꯈ꯭ꯔꯦ
ꯏꯁ ꯑꯩ ꯄꯤꯛꯆꯔꯒ ꯌꯦꯡ ꯌꯦꯛꯂꯛꯀꯅꯤꯀꯣ ꯑꯩꯗꯤ
ꯑꯗꯨꯅꯦ ꯅꯪ ꯐꯝ ꯅꯪ ꯐꯝꯔ ꯂꯦꯞꯄꯒ ꯂꯩꯕꯗꯣ ꯑꯗꯨꯗꯣ ꯂꯣꯏꯅ ꯌꯦꯛꯄꯗ ꯁꯣꯏꯈ꯭ꯔꯦ ꯑꯩꯒꯤꯗꯣ ꯌꯦꯡꯉꯣ ꯅꯪ
ꯑꯗꯨꯅꯦ ꯑꯗꯨꯅꯦꯕ ꯑꯩꯉꯣꯟꯗ ꯂꯥꯛꯑꯣ ꯃꯥꯛ ꯄꯤꯒꯦ ꯑꯩꯅ
ꯃꯥꯥꯛ ꯄꯤꯌꯦꯕꯀꯣ
ꯎꯝ
ꯅꯪ ꯕꯨ ꯀ꯭ꯂꯥꯁ ꯀꯌꯥꯅꯣꯅꯦ
ꯏꯁ
ꯀ꯭ꯂꯥꯁ ꯑꯩꯗꯤ ꯍꯥꯏꯕ ꯉꯝꯃꯔꯣꯏ ꯂꯤꯁꯤꯡ ꯂꯤꯁꯤꯡ ꯌꯧꯈ꯭ꯔꯦ ꯑꯩꯒꯤ ꯀ꯭ꯂꯥꯁꯇꯤ
ꯂꯤꯁꯤꯡ ꯂꯤꯁꯤꯡ ꯑꯣꯍꯣ ꯄꯥꯕꯨꯡ ꯑꯣꯏꯔꯦ
ꯑꯦꯍꯦ ꯏꯁ ꯄꯥꯕꯨꯡ ꯅꯠꯇꯦ ꯅꯪꯒꯤ ꯄꯨꯄꯨꯅꯤ ꯑꯦꯍꯦ ꯍꯥꯏꯔꯦ ꯑꯣꯍꯣ ꯍꯥꯏꯒꯗꯕ
ꯑꯗꯨꯁꯨ ꯈꯪꯗꯦ ꯍꯦ ꯅꯪ ꯑꯁꯤ ꯐꯖꯅ ꯐꯖꯅ ꯅꯣꯛꯑꯣꯅꯦ ꯅꯣꯛꯄꯁꯨ ꯂꯥꯜꯂꯦꯅꯦ ꯅꯪ ꯈꯨꯅꯣꯛꯇꯣ
ꯑꯩꯌꯥ ꯀꯔꯝꯃꯥꯏꯟ ꯅꯣꯛꯇꯣꯏꯅꯣ ꯑꯗꯨꯗꯤ ꯅꯪꯁꯨ ꯂꯣꯏꯔꯦꯍꯦ
ꯅꯪ ꯈꯨꯅꯣꯛꯇꯨ ꯂꯥꯁꯇ ꯕꯨꯗꯨ ꯐꯥꯏꯟ ꯑꯣꯏꯅ ꯇꯥꯔꯅꯤ
ꯀꯔꯃꯥꯢ ꯅꯣꯛꯀꯦꯔ ꯑꯗꯨꯗꯤ
ꯅꯣꯛꯄꯒꯤ ꯅꯪ ꯇꯨꯏꯁꯟ ꯂꯧꯔꯛꯇꯦ
ꯍꯥ
ꯅꯣꯛꯄꯒꯤ ꯇꯨꯏꯁꯟ ꯂꯧꯔꯛꯇꯦ ꯅꯣꯛꯄꯒꯤ ꯃꯑꯣꯡꯁꯦ ꯅꯪ ꯇꯨꯏꯁꯟ ꯂꯧꯔꯛꯇꯦ
ꯎꯝꯍꯨꯝ
ꯎꯝꯍꯨꯝ ꯎꯝꯍꯨꯝ ꯅꯪꯅ ꯎꯍꯨ ꯍꯥꯏꯔꯗꯤ ꯑꯩꯅ ꯍꯥꯏ ꯏꯍꯤ ꯍꯥꯏꯒꯗꯕ
ꯍꯥꯥ
ꯑꯣ
ꯑꯦ
ꯗꯥ
ꯑꯥꯎ
ꯎꯝ
ꯑꯦꯍꯦ
ꯑꯣꯍꯣ
ꯅꯪꯁꯨ ꯅꯪꯒꯤ ꯈꯨꯅꯣꯛꯗꯣꯃꯟ ꯌꯥꯗꯦꯀꯣ
ꯏꯁ ꯌꯥꯕꯅꯦꯍꯦ ꯑꯩꯗꯤ ꯄꯥꯈꯪꯅꯤ ꯁꯨꯃꯥꯏꯅ ꯅꯣꯛꯒꯗꯕꯅꯦ ꯅꯪ ꯍꯣꯗꯥꯡꯗ ꯆꯥꯕ꯭ꯔꯥ
ꯍꯥꯥ
ꯍꯧꯗꯣꯡꯗꯣ ꯂꯣꯏꯈ꯭ꯔꯕ ꯆꯥꯕ
ꯍꯣꯏ
ꯑꯁ ꯍꯣꯗꯣꯡꯗꯣ ꯍꯥꯎꯕꯅꯦꯀꯣ
ꯍꯥꯎꯕꯁꯤꯅꯀꯣ ꯍꯥꯏꯅꯤꯡꯉꯥꯏ ꯂꯩ
ꯎꯝ ꯎꯝ
ꯎꯝ
ꯍꯣꯏ ꯍꯣꯏ ꯍꯣꯏ ꯍꯣꯏ ꯈꯪꯉꯤ ꯈꯪꯉꯤ
ꯑꯣ ꯑꯣ ꯑꯩꯁꯨ ꯈꯪꯉꯤ ꯈꯪꯉꯦ
ꯢꯁ ꯑꯗꯨꯗꯤ ꯀꯔꯤ ꯍꯥꯏꯌꯣ ꯅꯪ ꯈꯪꯕꯗꯣ ꯈꯪꯗ꯭ꯔꯒ ꯑꯩꯅ ꯑꯩꯉꯣꯟꯗ ꯏꯜꯂꯛꯀꯅꯨꯅꯦ
ꯀꯗꯥꯢꯗꯒꯤꯅꯣꯍꯦ
ꯑꯗꯣ ꯈꯪꯕꯗꯣ ꯍꯥꯏꯔꯁꯤ
ꯅꯪ ꯅꯣꯛꯑꯦ ꯍꯥꯏꯕꯗꯣ ꯑꯩꯁꯨ ꯈꯪꯉꯦ
ꯢ ꯑꯩꯩꯁꯦ
ꯑꯣ ꯑꯥ
ꯀꯔꯤ ꯃꯥꯟꯕ꯭ꯔꯥ ꯑꯩ ꯀꯔꯤ ꯃꯥꯟꯕ꯭ꯔꯥ
ꯅꯪꯁꯤ ꯅꯨꯄꯤ ꯈꯤꯠꯇꯪ ꯃꯥꯜꯂꯦ
ꯏꯁ ꯅꯨꯄꯤ
ꯍꯣꯏ ꯈꯤꯇꯪ ꯃꯥꯜꯂꯦ ꯅꯨꯄꯤꯒꯤ ꯏ ꯅꯨꯄꯤꯒꯤ ꯏ ꯌꯥꯎꯕ ꯃꯥꯜꯂꯦꯀꯣ
ꯅꯪꯖꯨ ꯐꯨꯠꯕꯣꯂꯔ ꯑꯆꯧꯕꯅꯦꯍꯦ ꯑꯐꯥꯎꯕꯅꯦ ꯅꯪ ꯅꯝꯕꯔ ꯁꯚꯦꯟꯗꯣ ꯎꯝ ꯅꯍꯥꯟ ꯅꯝꯕꯔ ꯁꯚꯦꯟꯗꯣ ꯅꯪ ꯑꯩꯒꯤ ꯕꯣꯜꯇꯨ ꯑꯩ ꯄ꯭ꯂꯦ ꯌꯦꯡꯗ꯭ꯔꯦ ꯑꯩꯅ ꯕꯣꯜ ꯁꯟꯅꯥꯕꯨꯗꯨ ꯌꯦꯡꯗ꯭ꯔꯦꯀꯣ ꯅꯪꯁꯦ
ꯅꯥ ꯅꯪꯗꯤ ꯀꯩꯅꯣ ꯁꯥꯟꯅꯕ ꯀ꯭ꯔꯤꯀꯦꯠ ꯁꯟꯅꯥꯕ ꯅꯠꯇ꯭ꯔꯣ
ꯀ꯭ꯔꯤꯀꯦꯠꯇꯤ ꯑꯩ ꯈꯪꯗꯦ ꯍꯧꯖꯤꯛꯐꯥꯎ ꯇꯥꯗ꯭ꯔꯤ ꯀ꯭ꯔꯤꯔꯥ ꯀ꯭ꯔꯤꯀꯦꯠꯁꯦ ꯀ꯭ꯔꯤ ꯐꯣ ꯀ꯭ꯔꯤ ꯐꯣꯔ ꯀ꯭ꯔꯤꯀꯦꯠ ꯐꯣꯔ ꯀꯦꯠꯔꯥ
ꯍꯣꯏ
ꯑꯗꯨꯗꯤ ꯈꯪꯗꯦ ꯑꯩ ꯀ꯭ꯔꯤꯅꯣ ꯀ꯭ꯔꯤ ꯐꯣ ꯎꯝ ꯀꯔꯤꯅꯣ ꯍꯥꯏꯕ ꯀ꯭ꯔꯤ ꯐꯣꯔ ꯀ꯭ꯔꯤ ꯀꯤ ꯀꯦꯠ ꯐꯣꯔ ꯀꯦꯠ
ꯑꯗꯨꯗꯤ ꯅꯪ ꯀ꯭ꯂꯥꯁ ꯋꯥꯟ ꯇꯨ ꯊ꯭ꯔꯤ ꯀꯥ ꯀ꯭ꯂꯥꯁ ꯋꯥꯟ ꯇꯨ ꯊ꯭ꯔꯤ ꯒꯨꯝꯕ ꯀꯥꯗ꯭ꯔ ꯃꯥꯜꯂꯦꯀꯣ ꯅꯪ
ꯑꯁ ꯑꯩꯗꯤ ꯀꯩꯅꯣꯅꯦ
ꯅꯪ ꯑꯃꯨꯛ ꯁ꯭ꯀꯨꯜꯗ ꯊꯥꯗ꯭ꯔꯗꯤ ꯌꯥꯔꯣꯢ ꯑꯩ ꯏꯆꯥꯁꯤꯡꯅ ꯅꯣꯛꯔꯅꯤꯀꯣ ꯏ ꯅꯪ ꯀ꯭ꯂꯥꯁ ꯑꯃꯨꯛ ꯆꯥꯠꯇ꯭ꯔꯗꯤ ꯌꯥꯔꯣꯏꯀꯣ ꯏꯆꯥꯁꯤꯡꯅ ꯏꯄꯥ ꯂꯩꯔꯤꯛ ꯍꯩꯇꯦ ꯍꯥꯏꯔꯗꯤ ꯑꯩ ꯏꯀꯥꯏꯌꯦꯀꯣ
ꯍꯧꯖꯤꯛ ꯀꯥꯟꯗꯤꯀꯣ
ꯎꯝ
ꯅꯣꯏꯒꯤ ꯊꯥꯛꯇꯣ ꯑꯅꯤ ꯑꯍꯨꯝ ꯑꯅꯤ ꯑꯍꯨꯝꯒ ꯑꯩꯒꯤ ꯑꯃꯒ ꯆꯥꯡꯅ ꯆꯥꯡ ꯌꯦꯡꯅꯕ ꯀꯥꯟꯗꯀꯣ
ꯎꯝ
ꯇꯪꯈꯥꯏꯐꯧ ꯌꯧꯗꯦ ꯅꯣꯏꯗꯤ ꯑꯩꯒꯤꯗꯣ
ꯑꯥꯎ
ꯑꯣ ꯒ꯭ꯌꯥꯟ ꯇꯥꯔꯦꯀꯣ
ꯒ꯭ꯌꯥꯟ ꯇꯥꯔꯦ ꯐꯖꯅ ꯒ꯭ꯌꯟ ꯇꯥꯔꯦ ꯍꯧꯖꯤꯛꯗꯤ ꯒ꯭ꯌꯟ ꯉꯁꯥꯏ ꯒ꯭ꯌꯟ ꯇꯥ ꯉꯁꯥꯏ ꯒ꯭ꯌꯟ ꯇꯥꯗꯕ ꯆꯥꯃꯥꯗꯒꯤ ꯆꯥ ꯆꯥꯝꯃꯗꯒꯤ ꯌꯥꯡꯈꯩ ꯐ ꯇꯥꯥꯔꯦ
ꯑꯁ ꯆꯥꯝꯃꯗ ꯌꯥꯡꯈꯩ ꯈꯇꯪ ꯌꯥꯝ ꯄꯪꯉꯤꯍꯦ ꯗꯨꯗꯤ ꯇꯪꯈꯥꯏ ꯐꯥꯎ ꯒ꯭ꯌꯥꯟ ꯇꯥꯗ꯭ꯔꯤ
ꯅꯪꯁꯨ ꯂꯣꯏꯔꯦ ꯑꯩꯕꯨ ꯄꯪꯉꯦ ꯄꯪꯉꯦ ꯍꯥꯏꯔꯒ ꯅꯪ ꯌꯥꯝ ꯍꯩꯕ꯭ꯔꯅꯦ
ꯏꯁ ꯃꯤꯝ ꯑꯩ ꯍꯌꯦꯡ ꯍꯪꯆꯤꯠ ꯄꯔꯤ ꯄ꯭ꯔꯥꯏꯝ ꯃꯤꯅꯤꯁꯇꯔ ꯄꯨꯔꯗꯣꯏꯅꯦ
ꯀꯔꯤ ꯀꯅꯥ ꯄꯨꯅꯤ ꯍꯩꯕ
ꯄ꯭ꯔꯥꯏꯝ ꯃꯤꯅꯤꯁꯇꯔ ꯄꯨꯔꯅꯤ ꯍꯌꯦꯡ ꯍꯪꯆꯤꯠ
ꯅꯪ ꯄ꯭ꯔꯥꯏꯝ ꯃꯤꯅꯤꯁꯇꯔ ꯑꯩ ꯄ꯭ꯔꯁꯤꯗꯦꯟ ꯑꯣꯏꯅꯤ
ꯏꯁ ꯄ꯭ꯔꯁꯤꯗꯦꯟ ꯑꯣꯏꯔꯅꯤ ꯀꯥꯏꯅ ꯅꯨꯄꯤꯅ ꯄ꯭ꯔꯁꯤꯗꯦꯟ ꯄꯨꯕ ꯌꯥꯗꯦ ꯅꯨꯄꯤꯅ ꯄ꯭ꯔꯁꯤꯗꯦꯟ ꯅꯣ ꯄ꯭ꯔꯦꯁꯤꯗꯦꯟ
ꯀꯔꯤ ꯅꯣ ꯄ꯭ꯔꯁꯤꯗꯦꯟ ꯍꯧꯖꯤꯛ ꯏꯟꯗꯤꯌꯥꯒꯤ ꯄ꯭ꯔꯁꯤꯗꯦꯟꯗꯣ ꯀꯅꯥꯔꯥ ꯅꯣ ꯕꯣꯏ
ꯍꯧ ꯍꯧꯖꯤꯛ ꯍꯧꯖꯤꯛꯀꯤ ꯄ꯭ꯔꯁꯤꯗꯦꯟꯗꯨꯔꯥ
ꯎꯝ ꯑꯗꯨꯐꯥꯎꯁꯨ ꯑꯗꯨꯐꯥꯎꯁꯨ ꯅꯪ ꯈꯪꯉꯝꯃꯣꯏ
ꯑꯩꯒꯤ ꯏꯃꯥ ꯍꯧꯖꯤꯛꯀꯤ ꯄ꯭ꯔꯦꯁꯤꯗꯦꯟꯗꯣ
ꯑꯣ ꯃꯊꯪꯒꯤꯅ ꯑꯩꯒꯤ ꯏꯃꯥ ꯃꯊꯠ